ꯍꯜꯂꯣ
ꯍꯜꯂꯣ
ꯎꯝ ꯇꯥꯔꯦ
ꯐꯣꯟꯁꯦ ꯔꯤꯡꯇꯣꯟꯗꯣ ꯂꯥꯛꯄꯗꯨꯗ ꯂꯤꯡꯇꯣꯟꯗꯣ ꯐꯖꯃꯟꯗꯅꯥꯑꯩꯅ ꯉꯥꯏꯍꯥꯛꯇꯪ ꯇꯥꯊꯣꯛꯑ ꯂꯩꯊꯣꯛꯄ
ꯎꯝ ꯆꯥꯕ
ꯑꯩꯔꯣ ꯍꯦꯟꯗꯡ ꯌꯥꯝꯃꯦ ꯉꯁꯤꯗꯤ ꯏꯔꯣꯝꯕꯁꯨ ꯌꯥꯎꯔꯦ
ꯎꯝ
ꯌꯦꯟ ꯊꯣꯡꯕꯁꯨ ꯌꯥꯎꯔꯦ
ꯀꯔꯤ?
ꯌꯦꯟ ꯊꯣꯡꯕꯖꯨ ꯌꯥꯎꯔꯦ ꯌꯦꯟ ꯆꯝ ꯊꯣꯡꯖꯨ ꯌꯥꯎꯔꯦ꯫ ꯑꯗꯒꯤ ꯄꯣꯛ ꯊꯣꯡꯕꯁꯨ ꯌꯥꯎꯔꯦ ꯑꯗꯨꯕꯨꯗꯤ ꯑꯩꯕꯨꯗꯤ ꯆꯥꯗꯦ ꯃꯣꯏ ꯆꯥꯕꯅꯦ ꯌꯦꯟ ꯃꯔꯤꯟ ꯉꯧꯕꯁꯨ ꯌꯥꯎꯔꯦ
ꯌꯥꯔꯦ ꯌꯥꯝꯍꯥꯏꯔꯛꯑꯅꯨ
ꯉꯁꯤꯗꯤ ꯅꯩꯒꯔꯦ
ꯈꯣꯏꯗꯤ ꯈꯥꯃꯦꯟꯂꯣ ꯑꯂꯨꯑꯣ ꯁꯥꯛ ꯇꯧꯕ
ꯎꯝ ꯑꯗꯨꯖꯨ ꯍꯥꯎꯅꯤꯗ
ꯍꯥꯎꯋꯤ ꯍꯥꯎꯕꯗꯤ ꯈꯔ ꯈꯦꯠꯅꯕꯩ ꯋꯥꯁꯦ
ꯎꯝ ꯀꯣꯏꯕ ꯆꯠꯄꯗꯣ ꯉꯁꯤꯗꯣ ꯁꯪꯗꯤ ꯁꯪꯕꯅꯦꯕꯀꯣ
ꯎꯝ
ꯑꯗꯩꯗ ꯑꯩꯗꯣ ꯃꯤ ꯂꯩꯇ ꯈꯣꯠꯇꯕ ꯌꯥꯎꯕꯅꯤꯅ ꯗ꯭ꯔꯦꯁ ꯅꯥꯟꯅ ꯁꯦꯠꯂꯒ ꯊꯣꯛꯄꯗꯣ ꯅꯨꯡꯉꯥꯏꯔꯔꯣꯏꯅ ꯃꯣꯏꯒꯤ ꯗꯦꯕ ꯀꯔꯃ ꯂꯣꯏꯔꯒ ꯑꯣꯏꯅ ꯆꯠꯂꯁꯤ꯫
ꯍꯣꯏ
ꯅꯪꯉꯣꯟꯗ ꯑꯩꯅ ꯐꯣꯇꯣ ꯑꯃ ꯊꯥꯒꯤꯈꯤꯕꯅꯦ ꯐꯖꯕ꯭ꯔꯥ ꯌꯦꯡꯉꯣ꯫
ꯎꯝ ꯐꯣꯇꯣ ꯑꯃ ꯊꯥꯕꯅꯦꯕ
ꯉꯥꯏꯈꯣ ꯉꯥꯏꯈꯣ ꯌꯦꯡꯒꯦ
ꯌꯦꯡꯉꯣ- ꯌꯦꯡꯉꯣ ꯃꯆꯨ ꯀꯩꯀꯥ ꯁꯤꯕꯨꯗꯤ ꯌꯥꯝ ꯐꯖꯕ ꯗꯣ ꯈꯪꯗꯦ ꯑꯈꯣꯏꯗ ꯄꯛꯀꯗ꯭ꯔꯥ ꯄꯛꯑꯣꯏꯗ꯭ꯔꯗꯤ꯫
ꯎꯝ ꯈꯤꯇꯪꯗꯤ ꯑ ꯀꯩꯅꯣ ꯂꯧꯕꯗꯣ ꯌꯥꯝ ꯂꯩ ꯌꯥꯝ ꯍꯛꯄꯗꯣ ꯑꯗꯨꯗꯤ ꯑꯣꯏ
ꯂꯩ ꯌꯥꯝ ꯍꯛꯄꯖꯦ ꯑꯩꯗꯤ ꯀꯩꯅꯣ ꯇꯧꯋꯦꯉꯣ ꯎꯝ ꯐꯨꯔꯤꯠꯇ ꯂꯩ ꯌꯥꯝ ꯌꯥꯎꯕꯖꯦ ꯃꯧ ꯃꯥꯜꯂꯦ꯫
ꯎꯝ ꯑꯩꯗꯤ ꯄꯥꯝꯗꯦꯗ ꯀꯌꯥ꯫
ꯎꯝ ꯐꯅꯦꯛ ꯎꯝ
ꯈꯤꯇꯪ ꯀꯔꯤꯇꯪ ꯌꯥꯎꯕꯗꯣ ꯑꯗꯨꯝ ꯂꯩꯁꯥꯕꯤꯅ ꯑꯁꯤꯒꯤ ꯃꯔꯛꯇ ꯌꯥꯎꯕ ꯂꯩꯁꯤꯒ ꯆꯥꯅꯕ ꯐꯅꯦꯛꯁꯦ ꯈꯔꯗꯤ ꯑꯗꯨꯝ ꯐꯖꯕꯅꯦꯗ ꯑꯗꯨꯁꯨ
ꯑꯗꯨꯅꯦ ꯑꯩꯅ ꯐꯅꯦꯛꯀ ꯁꯦꯠꯄ ꯌꯥꯕ ꯐꯨꯔꯤꯠ ꯑꯥ ꯌꯦꯡꯕ ꯁꯨꯝ
ꯂꯩꯁꯤꯒꯤ ꯃꯆꯨꯒꯤ ꯐꯅꯦꯛ ꯁꯦꯠꯂꯀꯥꯟꯗ ꯐꯖꯕꯅꯦꯕ
ꯎꯝ ꯋꯥꯟ ꯑꯥꯏꯠꯇꯤ ꯐꯣꯔꯅꯦ ꯀꯩꯅꯣꯗ ꯂꯩꯔꯤꯁꯦ꯫ ꯖꯤꯄꯦꯗ ꯄꯩꯁꯥ ꯀꯥꯞꯄꯒꯗꯤ ꯋꯥꯟ ꯑꯥꯏꯇꯤ ꯐꯣꯔꯗ ꯑꯣꯏꯗꯣꯏꯕ꯫
ꯎꯝ ꯐꯤꯗꯛ ꯑꯣꯏꯅ ꯂꯩꯕ
ꯅꯠꯇꯦ ꯗꯥꯏꯔꯦꯛ ꯑꯥ ꯀꯩꯅꯣꯅꯦ ꯑꯦꯞꯇꯒꯤꯅꯦ ꯑꯣꯟꯂꯥꯏꯟ ꯁꯣꯞꯄꯤꯡꯒꯤ
ꯎꯝ ꯑꯁ ꯑꯩꯗꯤ ꯐꯨꯔꯤꯠ - ꯐꯤꯔꯣꯟꯖꯦ ꯑꯣꯟꯂꯥꯏꯟꯗꯩ ꯀꯛꯄꯖꯦ ꯇꯜꯂꯤ꯫
ꯇꯟꯕ꯭ꯔꯥ?
ꯎꯝ ꯀꯨꯔꯇꯤ ꯑꯃ ꯑꯝꯇꯪ ꯀꯛ ꯈ꯭ꯔꯦ ꯑꯗꯣ ꯃꯑꯣꯡ ꯇꯥꯅ ꯂꯥꯛꯈꯤꯗꯕꯗꯩ ꯇꯟꯗꯅ
ꯎꯝ ꯑꯩꯗꯤ ꯑꯗꯨꯝ ꯑꯌꯥꯝꯕ ꯀꯛꯑꯦ꯫
ꯑꯩꯗꯤ ꯑꯅꯝꯕꯅ ꯂꯩꯕ ꯑꯣꯏꯒꯜꯂꯦ ꯫ ꯐꯤꯔꯣꯟꯒꯨꯝꯕ ꯈꯣꯡꯎꯞꯀꯨꯝꯕ ꯀꯌꯥ ꯀꯩꯅꯣ
ꯎꯝ ꯈꯣꯡꯎꯛꯇꯤ ꯇꯜꯂꯦ ꯏꯁꯥꯅ ꯊꯤꯡꯖꯜꯂꯒ ꯌꯦꯡꯉꯒ ꯂꯩꯕꯅ ꯐꯩ꯫
ꯎꯝ ꯅꯪꯗꯤ ꯀꯨꯔꯇꯤꯒꯨꯝꯕ ꯈꯔ ꯀꯛꯀꯟꯗ
ꯀꯨꯔꯇꯤꯒꯨꯝꯕ ꯀꯛꯑꯦ ꯑꯗꯨꯒ ꯐ꯭ꯔꯣꯛꯀꯨꯝꯕꯁꯦ
ꯎꯝ
ꯐꯣꯔꯣꯛꯀꯨꯝꯕꯁꯤꯁꯨ ꯑꯗꯨꯝ ꯏꯁꯥꯅ ꯊꯤꯟꯖꯜꯂꯒ ꯆꯥꯅꯕꯗꯣ ꯈꯜꯂ ꯂꯩꯕꯅ ꯐꯩ
ꯑ ꯀꯥꯡ ꯀꯣꯏꯕꯒ ꯆꯠꯂꯔꯣꯏꯗ꯭ꯔꯅ
ꯀꯥꯡ ꯀꯣꯏꯕꯁꯦ ꯆꯠꯀꯅꯤ ꯀꯥꯡ ꯅꯨꯃꯤꯠꯇꯉꯣ ꯂꯦꯝ ꯊꯥꯕ ꯌꯥꯗꯦꯉꯣ
ꯈꯣꯏ ꯆꯗ ꯆꯦꯗ ꯆꯍꯤ ꯑꯃꯗꯤ ꯈꯕ
ꯅꯣꯡꯃ ꯑꯩꯁꯦ ꯀꯥꯡꯁꯤꯗ ꯀꯨꯇꯤ ꯁꯦꯠꯂꯒ ꯆꯠꯂꯦꯕ ꯊꯕꯛ ꯑꯃ
ꯎꯝ
ꯑꯗꯨꯒ ꯂꯝꯕꯤ ꯁꯣꯔꯣꯛꯁꯤꯗ ꯃꯤꯁꯤꯡꯁꯦ ꯐꯤꯅꯥꯠꯀꯤ ꯑꯣꯏꯕ ꯐꯤꯖꯣꯜ ꯁꯦꯠꯂꯒ ꯂꯣꯏ ꯆꯠꯅ ꯂꯩꯔꯝꯕꯩ ꯋꯥꯅꯤꯗꯣ ꯅꯨꯄꯥꯗꯩ ꯅꯨꯄꯤꯗꯩ ꯎ
ꯎꯝ ꯂꯥꯏ ꯈꯨꯣꯏꯔꯨꯝꯝꯕ ꯃꯤ ꯆꯠꯅꯩ ꯍꯥꯏꯕꯅꯤ ꯂꯥꯏ ꯈꯣꯏꯔꯨꯝꯝꯕ꯭ꯔꯥ ꯐꯣꯇꯣ ꯀꯥꯞꯄ꯭ꯔꯥꯗꯤ ꯈꯪꯗꯦ ꯌꯥꯝ ꯆꯠꯅꯩ ꯍꯥꯏ
ꯎꯝ ꯆꯤꯡꯗ ꯑꯗꯨꯝ ꯆꯠꯅꯩꯌꯦ ꯆꯤꯡꯒꯨꯝꯕ ꯂꯩꯕꯁꯤꯡꯗꯣ
ꯑꯗꯗꯤ ꯑꯩꯅ ꯈꯪꯉꯤꯁꯤꯅꯦ ꯁꯤ ꯀꯣꯅꯨꯡꯝꯒꯤꯗ
ꯀꯣꯅꯨꯡꯗꯁꯨ ꯃꯤ ꯃꯌꯥꯝ ꯇꯤꯟꯕꯅꯦ
ꯑꯝꯇ ꯆꯠꯇ꯭ꯔꯤ ꯑꯩ ꯈꯨꯔꯨꯝꯅꯨꯡ ꯀꯥꯜꯁꯤꯕ ꯑꯝ ꯌꯥꯎꯗ꯭ꯔꯦ
ꯌꯦꯡꯕ ꯌꯥꯝ ꯅꯨꯡꯉꯥꯏꯅꯤ ꯌꯦꯡꯁꯤꯟꯕ ꯐꯩꯀꯣ ꯂꯣꯏꯅ
ꯏꯃꯥꯟꯅꯕꯤ ꯑꯃꯅ ꯉꯍꯥꯟ ꯅꯣꯡꯃ ꯏꯁꯇꯦꯇꯁ ꯊꯝꯕꯗ ꯐꯣꯇꯣ ꯀꯥꯞꯄꯒꯤ ꯃꯦꯂꯥ ꯇꯧꯕ ꯆꯠ ꯌꯦꯡꯕ ꯆꯠꯅꯤꯡꯉꯦ ꯀꯥꯡꯗ ꯍꯥꯏ ꯂꯩꯁꯥꯕꯤꯁꯤꯡꯅ ꯂꯥꯛꯑ ꯂꯥꯛꯄꯗꯣ ꯀꯥꯞꯄꯒꯤ ꯑꯣꯏꯗꯣꯏꯅꯦꯕ
ꯎꯝ ꯃꯥꯅꯦ ꯑꯗꯨꯀꯥꯟꯗ ꯀꯥꯞꯇ꯭ꯔꯗꯤ ꯀꯔꯝ ꯀꯥꯟ ꯀꯥꯞꯄꯅꯤ ꯌꯨꯝꯗ ꯂꯩꯔꯒ ꯀꯥꯞꯀꯗ꯭ꯔꯥ ꯐꯣꯇꯣꯗꯣ ꯅꯠꯇ꯭ꯔꯥ
ꯍꯧꯖꯤꯛꯀꯥꯟꯗꯤ ꯆꯠꯊꯣꯛꯄ ꯍꯥꯏꯁꯦ ꯐꯣꯠꯇꯣꯛ ꯀꯥꯄ ꯀꯣꯏꯕꯨ ꯆꯠꯦ ꯐꯣꯇꯣ ꯆꯥꯔꯦ ꯐꯣꯇꯣ ꯃꯦꯃꯣꯔꯤ ꯀꯩꯁꯨ ꯀꯥꯏ
ꯑꯗꯣ ꯆꯠꯄ ꯂꯣꯏꯔꯒ ꯍꯜꯂꯛꯑ ꯊꯥꯒꯠꯄꯗꯤ ꯐꯩꯕꯈꯣ ꯁ꯭ꯇꯦꯇꯁꯇ ꯆꯠꯂꯤꯉꯩ ꯆꯠꯂꯤꯉꯩ ꯊꯥꯒꯠꯄꯗꯨꯗꯤ ꯐꯠꯇꯦ ꯍꯥꯏꯗꯤ ꯑꯩꯈꯣꯏꯁꯦ ꯑꯩꯈꯣꯏꯒꯤ ꯂꯥꯏꯐꯁꯦ ꯀꯔꯤ ꯇꯧꯔꯤ ꯀꯗꯥꯏ ꯇꯧꯔꯤ ꯂꯣꯏ ꯈꯪꯍꯟꯕꯗꯣ ꯑꯗꯨ ꯐꯠꯇꯦꯕ
ꯑꯗꯣ ꯑꯩꯈꯣꯏꯗꯤ ꯑꯝꯇ ꯆꯠꯂꯤꯉꯩꯗ ꯑꯝꯇ ꯊꯝꯗꯦꯗ ꯍꯜꯂꯛꯑꯒ ꯂꯝꯕꯤꯒꯨꯝꯕꯗ
ꯑꯩꯗꯤ ꯌꯥꯝ ꯊꯝꯃꯝꯃꯦ ꯑꯗꯣ ꯍꯧꯖꯤꯛꯇꯤ ꯐꯔꯦ ꯀꯣꯟꯅ ꯍꯜꯂꯛ ꯍꯜꯂꯛꯑꯒ ꯑꯣꯏꯅ ꯊꯝ ꯁꯤꯡꯉꯦꯕ ꯄꯪꯗ꯭ꯔꯦꯕ
ꯀꯣꯟꯅ ꯊꯪꯗꯅ ꯊꯪꯉ ꯑꯗꯨ ꯅꯠꯇ꯭ꯔꯒꯅ ꯅꯨꯃꯤꯠꯇꯨꯗ ꯑꯣꯏꯔꯁꯨ ꯃꯐꯝꯗꯨꯗꯩ ꯂꯥꯛꯑꯀꯥꯟꯗ
ꯍꯣꯏ ꯅꯨꯃꯤꯠꯇꯨꯗ ꯅꯨꯃꯤꯠꯇꯨꯗ ꯊꯝꯍꯧꯗ꯭ꯔꯗꯤꯅꯦꯀꯣ
ꯎꯝ
ꯊꯝꯅꯤꯡꯗꯦ ꯌꯥꯕ ꯏꯁꯇꯦꯇꯁꯁꯦ ꯍꯜꯂꯛꯑꯒ ꯅꯨꯡꯗꯥꯡ ꯊꯝꯍꯧꯗ꯭ꯔꯒꯗꯤ
ꯑꯩ ꯍꯧꯖꯤꯛ ꯂꯥꯏ ꯈꯨꯔꯨꯝ ꯆꯠꯂꯨꯕꯒꯤ ꯊꯝꯗꯕ ꯃꯌꯥꯝ ꯌꯥꯎꯔꯤ
ꯈꯪꯗꯦ ꯑꯩꯗꯤꯅꯦ ꯉꯁꯤ ꯊꯝꯍꯧꯗ꯭ꯔꯕ ꯉꯁꯤ ꯆꯠꯂꯨꯕꯒꯤꯁꯦ ꯍꯌꯦꯡ ꯅꯣꯡꯉꯥꯟꯕꯅ ꯍꯟꯗꯣꯛꯈ꯭ꯔꯕ ꯑꯗ ꯑꯩ ꯊꯝꯅꯤꯡꯗꯦ
ꯀꯩꯁꯨ ꯈꯪꯗꯦ ꯑꯗꯨ ꯌꯦ ꯀ
ꯑꯗꯣ ꯐꯣꯇꯣꯁꯤꯅ ꯃꯌꯥꯝ ꯀꯥꯞꯇꯣꯏꯅꯦꯕꯀꯣ ꯀꯥꯞꯅꯗ꯭ꯔꯅꯦ
ꯊ
ꯐꯣꯇꯣ ꯃꯌꯥꯝꯌꯥꯝ ꯀꯥꯞꯅꯕꯗꯨꯗꯩ ꯐꯖꯕ ꯑꯃꯅꯤ ꯈꯟꯗꯣꯏ ꯅꯠꯇ꯭ꯔꯥ
ꯎꯝ
ꯑꯗꯣ ꯑꯩꯗꯤ ꯃꯣꯏꯅ ꯊꯥꯔꯛꯄꯗꯣ ꯉꯥꯏ ꯉꯝꯗꯗꯅꯅꯦ ꯑꯩꯒꯤꯗꯨꯗꯒꯤ ꯊꯥꯔꯛꯈ꯭ꯔꯅꯦꯕꯀꯣ
ꯎꯝ
ꯑꯗꯨ ꯃꯣꯏꯒꯤꯗꯨ ꯊꯥꯔꯛꯑꯀꯥꯟꯗ ꯑꯃꯨꯛ ꯊꯥꯒꯠꯂꯒ ꯏꯁꯇꯦꯇꯁꯇꯨ ꯌꯥꯝꯃꯦꯗꯅ
ꯎꯝ
ꯌꯦꯡꯕ ꯃꯤꯅꯗꯤ ꯍꯩꯅꯔꯝꯃꯣꯏꯗꯣꯏꯅꯤ
ꯑꯇꯣꯁꯦ ꯍꯧꯖꯤꯛꯀꯥꯟ ꯀꯌꯥ ꯊꯝꯗ꯭ꯔꯦ ꯔꯇ ꯇꯃꯁ ꯈꯪꯗꯦ ꯃꯦꯆꯣꯔ ꯑꯣꯏꯕ ꯑꯣꯏꯗꯕ ꯀꯔꯤꯝꯇ ꯃꯔꯤ ꯂꯩꯅꯗꯦ ꯁꯨꯝ ꯊꯝꯅꯤꯡꯗꯕꯗꯣ ꯑꯗꯨꯅꯥꯏꯇ ꯎꯗꯤ
ꯊꯝꯅꯤꯡꯉꯛꯇ꯭ꯔꯦ ꯊꯝꯃꯒꯅꯅꯦ ꯄꯨꯊꯞ ꯊꯝꯅꯤꯡꯉꯦꯕ
ꯑꯣ
ꯊꯝꯗ꯭ꯔꯒꯅ ꯊꯝꯅꯤꯡꯗꯦ ꯑꯩꯗꯤ
ꯑꯩꯗꯤ ꯊꯝꯅꯤꯡꯗꯕꯅꯦ ꯌꯥꯝꯃꯦ
ꯎꯝ ꯐꯔꯤ
ꯑꯗꯨꯅ ꯑꯗꯨꯅꯤ ꯂꯦꯝꯕꯊꯨ ꯑꯗꯥꯏ ꯋꯥ ꯀꯔꯤꯝꯇ ꯅꯠꯇꯕ ꯃꯤ ꯃꯁꯥꯏ ꯊꯝꯅꯤꯡꯉꯛꯇꯕꯕꯨꯣ ꯑꯩꯅꯔꯣ ꯍꯋꯥꯏꯗꯤ ꯊꯝꯃꯕꯣꯠꯅꯦ ꯑꯩꯈꯣꯏꯁꯨ
ꯍꯨꯏ ꯈꯣꯡꯕ ꯇꯥꯕ꯭ꯔꯥ
ꯑꯝꯇꯪ ꯀ ꯀꯉ ꯃꯠꯇ
ꯎꯝ ꯍꯨꯏ ꯁꯥꯊꯤꯕ ꯑꯃ ꯂꯩꯌꯦ
ꯑꯩꯈꯣꯏ ꯁꯤꯒꯤꯅꯅꯦ ꯃꯆꯥ ꯈꯨꯄꯤ ꯀꯝꯅꯦ ꯑꯗꯣ ꯍ ꯃꯥꯔ ꯈꯣꯜ ꯅꯗ ꯈꯔꯤꯅ ꯅ ꯆ ꯆꯒꯟ
ꯁꯥ ꯍꯨꯏꯁꯦ ꯁꯥꯊꯤꯔꯗꯤ ꯀꯦꯀꯣ
ꯎꯝ
ꯑꯩ ꯍꯨꯏꯗꯣ ꯍꯥꯟꯅ ꯀꯤꯔꯝꯗꯕꯅꯦꯕꯀꯣ
ꯎꯝ
ꯑ ꯆꯤꯛꯑꯣꯏ ꯆꯤꯛꯑꯣꯏꯅ ꯇꯧꯔꯒ ꯆꯤꯛꯄ ꯑꯃ ꯌꯥꯎꯈ꯭ꯔꯦꯕ ꯑꯩꯉꯣꯟꯗ
ꯎꯝ
ꯑꯗꯩ ꯀꯤꯈ꯭ꯔꯦꯅꯦ ꯈꯪꯕ ꯍꯨꯏ ꯎ ꯌꯥꯗ꯭ꯔꯗꯤ ꯅꯤꯛꯄ ꯑꯃ ꯌꯥꯎ
ꯑꯩꯣꯏꯖ ꯑꯅꯥꯕ
ꯅꯣꯏꯗꯤ ꯂꯩꯇ꯭ꯔꯥ ꯍꯨꯏ
ꯂꯩ ꯍꯨꯏꯌꯦꯅꯤ ꯄꯨꯂ
ꯑꯅꯤ ꯑꯍꯨꯝ ꯂꯩꯌꯦꯅ ꯌꯨꯝꯗ
ꯎꯝ ꯑꯃꯗꯤ ꯑꯟꯇ ꯂꯩꯈꯤꯗ꯭ꯔꯥ ꯑꯅꯤ ꯂꯩꯔꯤ ꯍꯒ ꯆꯪꯉꯣꯏ ꯌꯝꯕ ꯅꯠꯇ
ꯎ
ꯑꯔ ꯑ ꯀꯣꯏꯔꯗꯕꯣ ꯑꯩꯈꯣꯏ ꯎꯏꯕꯒꯤ ꯀꯤꯗꯕ ꯃꯤꯅꯤ ꯑꯗꯨꯝ ꯆꯠꯂꯗꯤ ꯃꯤ ꯑꯣꯏꯕꯤꯗꯣ ꯑꯗꯨꯝ ꯀꯤ ꯅꯠꯇ꯭ꯔꯥ ꯑꯗꯨꯅ ꯑꯩꯈꯣꯏꯗꯤ ꯈꯪꯕꯅꯤꯅꯅꯦ ꯃꯤꯕꯨ ꯂꯗꯦꯕꯨꯁꯦ ꯍꯥꯏꯦꯅ ꯈꯪꯕꯤ ꯊ ꯊꯤꯔꯝꯃꯦꯅ ꯇꯥꯡꯈꯨꯜꯒꯤ ꯖꯥꯠ ꯑꯃ ꯌꯥꯎꯕ ꯕ꯭ꯔꯤꯠ ꯑꯃ ꯇꯥꯡꯈꯨꯜ ꯍꯨꯜ ꯍꯥꯏꯇꯥꯔꯦ ꯑꯗꯣ ꯑꯩꯅ ꯃꯈꯣꯏ ꯃꯄꯥꯝ ꯂꯝꯣꯝꯗꯩ ꯄꯨꯔꯛꯄ ꯄꯥ ꯑꯗꯨꯗꯤ ꯏꯁ ꯂꯦꯗꯤꯒ ꯀꯧꯋꯦꯀꯣ ꯃꯃꯤꯡꯁꯦ
ꯑꯥ
ꯑꯔꯣꯏꯕꯤꯅꯤ ꯑꯗꯒꯤ ꯑꯃ ꯂꯩꯔꯤꯁꯤꯅ ꯈꯪꯗꯦ ꯍꯨꯏꯗꯁꯨ ꯈꯔ ꯑꯞꯁꯤꯟꯕ ꯍꯨꯏ ꯍꯥꯏꯗꯣꯏꯔꯥ ꯈꯪꯗꯦꯕ ꯑꯩꯈꯣꯏꯗꯐꯧꯗ ꯍꯦꯛꯇ ꯈꯣꯝꯖꯤꯜꯂꯛꯄ ꯑꯗꯨꯗꯤ
ꯒ꯭ꯌꯥꯟ ꯇꯥꯕ ꯅꯠꯇꯦꯗ ꯈꫭꯏꯗꯤ ꯃꯤꯗꯁꯨ ꯁꯨꯝ ꯂꯩꯗꯅ ꯀꯣꯛ ꯈꯤꯇꯪ ꯀꯩꯅꯣꯝ ꯇꯧꯕ ꯗꯃꯥꯏ ꯃꯥꯁꯨ ꯑꯣꯏꯕꯖꯠ ꯁꯣꯅꯣ ꯊꯨꯡꯕ ꯍꯨꯏ ꯃꯤꯒꯥꯖꯦ ꯊꯣꯡꯒꯥꯏꯔ ꯆꯠꯄꯤꯅꯦꯌꯦ ꯄꯥꯕꯨꯡꯅꯒ ꯍꯥꯏꯅꯦ ꯀꯩꯅꫭ ꯁꯤ ꯍꯨꯏꯖꯤ ꯕꯦꯔꯥꯅꯦ ꯃꯥꯅ ꯆꯦꯜꯂꯛꯄ ꯊꯣꯡꯒꯥꯏꯔꯝꯕꯒ ꯌꯥꯎꯋꯦ ꯑꯩ ꯅꯣꯛꯄꯁꯤꯗꯤ ꯈꯪꯕ꯭ꯔ ꯑꯗꯨ ꯇꯥꯔ
ꯂꯩꯔꯤꯕꯥꯕ
ꯑ ꯂꯩꯌꯦ ꯔꯣꯛꯀꯤꯅ ꯃꯌꯥꯝꯁꯨ ꯍꯥꯏꯅꯩ ꯔꯣꯛꯀꯤꯁꯦ ꯁꫭꯅꫭ ꯆꯨꯕꯅꯦ
ꯌꯦꯡꯅꯤꯡꯉꯦ ꯌꯥꯝ
ꯆꯨꯝꯗ ꯁꯨꯝ ꯐꯥꯝꯃꯥꯝꯕ ꯖꯦ ꯄꯨꯂ ꯍꯦꯛꯇ ꯈꯣꯉꯛꯇꯣꯏꯅꯤ ꯇꯤꯀꯠ ꯇꯔ ꯈꯝꯗꯣꯏꯅꯦ ꯑꯩꯈꯣꯏ ꯀꯩꯁꯦ
ꯑꯩꯈꯣꯏꯁꯨ ꯍꯨꯏ ꯑꯃ ꯂꯩꯔꯝꯃꯦ ꯊꯥꯏꯅ ꯕꯣꯏ ꯀꯧꯋꯦ ꯍꯨꯏꯗꯣ ꯑꯗꯨꯗꯣ ꯃꯄꯨ ꯌꯥꯝ ꯅꯤꯡꯕ
ꯎꯝ
ꯑꯗꯣ ꯊꯥꯏꯅꯗꯤ ꯌꯥꯎꯁꯪꯗꯒ ꯄꯨꯡꯊ꯭ꯔꯥ ꯑꯃ ꯆꯠꯅꯔꯝꯃꯦꯕ ꯊꯑꯣꯏꯅ
ꯑ
ꯑꯩꯈꯣꯏꯒꯤ ꯆꯠꯅꯕꯤ ꯑꯃ ꯑꯣꯏꯅ ꯑꯗ ꯋꯥ ꯍꯨꯔꯥꯟ ꯍꯨꯏꯁꯤꯅ ꯑꯗꯨꯝ ꯑꯩꯈꯣꯏ ꯕꯥꯣꯏ ꯃꯅꯥꯛꯇ ꯂꯩꯔꯕꯖꯥꯠꯅꯤ
ꯎꯝ
ꯑꯗꯨꯗꯨꯒ ꯃꯄꯨꯗꯨꯣ ꯊꯣꯂꯛꯑꯒ ꯀꯅꯥ ꯀꯅꯥꯅ ꯍꯪ ꯀꯥꯟꯁꯤꯗ ꯍꯨꯏꯗꯣ ꯑꯗꯨꯝ ꯂꯩꯔꯕ ꯂꯣꯠꯇꯤ ꯂꯣꯠꯈ꯭ꯔꯕ
ꯎꯝ
ꯈꯣꯏꯄꯥꯒ ꯃꯣꯏ ꯃꯃꯥꯟꯅꯕꯒ ꯑꯗꯨꯗꯨꯒ ꯍꯨꯏꯗꯨꯣ ꯎꯕꯗꯨꯗ ꯁꯤꯗꯤ ꯁꯤꯗꯤ ꯃꯄꯨ ꯈꯪꯉꯦꯅ ꯇꯧꯔꯒ ꯅꯣꯡꯉꯥꯜꯂ ꯂꯥꯛꯑꯦ ꯋꯥ ꯄꯤꯔꯣꯅ
ꯅꯦꯠꯋꯔꯛꯁꯦ ꯈꯤꯇꯪ ꯅꯨꯡꯉꯥꯏꯇꯦ ꯀꯛꯊꯠꯂꯒ ꯑꯃꯨꯛ ꯇꯧꯔꯛꯀꯦ
ꯍꯣꯏ ꯍꯣꯏ ꯍꯣꯏ ꯎꯝ